ꯍꯜꯂꯣ
ꯑꯣ ꯇꯥꯕ꯭ꯔꯣ
ꯇꯥꯏ
ꯈꯔꯈꯛ ꯉꯥꯡꯉ‌ꯣ ꯑꯗꯨꯝ ꯀꯩꯟ
ꯂꯥꯎꯠ ꯊꯥꯕ ꯌꯥꯗꯕ ꯃꯥꯜꯂꯦ
ꯌꯥꯗꯕ ꯅꯪ ꯀꯩꯗꯧꯏꯅꯣ
ꯐꯝꯃꯤ
ꯍꯥ
ꯐꯝꯃꯤꯕ ꯍꯜꯂꯛꯄꯩ
ꯃꯣꯏꯁꯦ ꯃꯤ ꯀꯌꯥꯃꯨꯛ ꯂꯥꯛꯑ‌ꯦ ꯍꯥꯏꯅ‌ꯣ ꯆꯥꯎꯕ
ꯃꯤ ꯀꯨꯟꯊ꯭ꯔꯥꯃꯨꯛ
ꯃꯣꯏ ꯕꯥꯔꯇꯣꯟ ꯇꯧꯕꯗ ꯃꯤ ꯀ꯭ꯌꯥ ꯂꯥꯛꯑꯦꯕ ꯂꯥꯏꯀꯥꯏ
ꯕꯥꯔꯗꯣꯟ ꯇꯧꯕꯗꯤ ꯃꯤ ꯑꯝꯇ ꯌꯥꯝꯗꯦꯗ ꯑꯗꯨꯒ ꯃꯣꯏ ꯂꯩꯀꯥꯏꯒꯤ ꯃꯤꯗꯣ ꯃꯤ ꯌꯥꯝꯕꯅꯤꯅ ꯏꯃꯨꯡꯗꯣ ꯀꯨꯡꯅ ꯇꯥꯕꯅꯤꯅ ꯃꯣꯏ ꯃꯤ ꯃꯌꯥꯝ ꯌꯥꯝꯃꯦ ꯑꯗꯣ ꯃꯤ ꯂꯣꯏꯅꯃꯛꯁꯨ ꯍꯥꯏꯗ꯭ꯔꯕꯅꯦꯕ ꯑꯍꯟꯒꯨꯝꯕꯗꯪ ꯍꯥꯏꯕ ꯑꯗꯨꯒ ꯑꯍꯟꯒꯨꯝꯕ ꯍꯥꯏꯇꯥꯔꯁꯨ ꯃꯣꯏ ꯌꯨꯝ ꯌꯨꯝ ꯈꯨꯗꯤꯡꯒꯤ ꯂꯣꯏꯅ ꯍꯤꯟꯖꯥꯡ ꯊꯣꯡꯉ ꯂꯣꯏ ꯊꯤꯟ ꯊꯤꯟꯕꯩ ꯇꯥꯏꯞ ꯇꯧꯋ‌ꯦ ꯃꯣꯏꯁꯦ
ꯎꯝ
ꯑꯗꯣ ꯊꯤꯜꯂꯨꯒ ꯂꯣꯏꯔꯀꯥꯟꯗꯁꯨ ꯑꯃꯨꯛꯀꯁꯨ ꯂꯧꯕ ꯑꯃꯨꯛꯁꯨ ꯂꯥꯛꯏꯅ‌ꯦ
ꯐꯖꯗ‌ꯦꯍ‌ꯦ ꯀꯣꯟꯅꯗ꯭ꯔꯦ ꯀ ꯍꯥꯏꯕꯩ ꯃꯋ‌ꯣꯡꯅꯤ
ꯈꯪꯗꯦ ꯃꯣꯏ ꯑꯗꯥꯏꯗ‌ꯣ ꯀꯩꯅꯣꯝ ꯇꯧꯋꯦ
ꯀꯩ ꯉꯥ ꯊꯣꯡꯉꯤꯅꯣ
ꯎꯝ ꯀꯩ ꯉꯥꯅꯣꯗꯤ ꯈꯪꯗꯦ ꯉꯥ ꯌꯦꯟꯖꯥꯡ ꯃꯊꯦꯜꯕꯨꯗꯤ ꯉꯥ ꯑꯃꯅꯦ ꯎꯇꯤ ꯊꯣꯡꯕ ꯑꯃꯅꯦ ꯏꯔꯣꯟꯕ ꯑꯃꯅꯦ ꯃꯀꯣꯛ ꯃꯔꯨ ꯉꯧꯕ ꯑꯃꯅꯦ ꯍꯩ ꯊꯣꯡꯕꯅꯦ ꯆꯝꯐꯨꯠꯅꯦ ꯑꯗꯨꯒ ꯉꯥ ꯑꯇꯥꯎꯕꯗꯤ ꯃꯤ ꯂꯣꯏꯅꯃꯛꯀꯤꯗꯤ ꯅꯠꯇ꯭ꯔꯦ ꯑꯗꯣ ꯑꯉꯥꯡꯒꯤꯇꯪꯒꯤ ꯈꯔ ꯇꯥꯎꯕꯗ ꯑꯩꯈꯣꯏꯁꯨ ꯆꯥꯕꯨꯗꯤ ꯆꯥꯏ ꯑꯩꯈꯣꯏꯁꯨ ꯑꯉꯥꯡꯅꯤꯟ
ꯏꯟꯖꯥꯡꯒꯗꯤ ꯍꯥꯎꯔ‌ꯣ
ꯍꯥ
ꯏꯟꯁꯥꯡ ꯀꯈꯩꯗꯤ ꯍꯥꯎꯕ꯭ꯔꯕ
ꯍꯣꯏ ꯍꯥꯎꯗꯤ ꯍꯥꯎꯋꯦ ꯑꯩꯈꯣꯏ ꯃꯣꯏ ꯃꯣꯏ ꯑꯗꯥꯏꯗꯤ ꯃ‌ꯣ ꯔ‌ꯣꯛ ꯌꯥꯝ ꯀꯟ ꯃꯣꯏ ꯃꯣꯔꯣꯛ ꯁꯥꯏ ꯁꯥꯏ ꯍꯥꯏ ꯑꯗꯣ ꯑꯩꯈꯣꯏꯗꯤ ꯌꯥꯝ ꯀꯟꯅ ꯁꯥꯕꯗꯤ ꯑꯣꯏꯗꯦ ꯁꯥꯕꯕꯨꯗꯤ ꯁꯥꯏ ꯑꯗꯣ ꯆꯥꯕ ꯉꯝꯗꯒꯩ ꯁꯥꯕꯗꯨꯗꯤ ꯑꯣꯏꯗꯦ ꯍꯤꯟꯖꯥꯡꯗꯤ ꯂꯣꯏꯅ ꯍꯥꯎ ꯃꯣꯏ ꯃꯣꯏꯗꯤ ꯃꯩꯇꯩ ꯆꯠꯄ ꯑꯣꯏꯕꯒꯤ ꯃꯩꯇꯩ ꯕꯥꯃꯣꯟ ꯃꯣꯏꯗꯤ ꯃꯩꯇꯩ ꯕꯥꯃꯣꯟ ꯍꯥꯏꯗꯕ ꯃꯣꯏꯗꯤ ꯀꯔꯤ ꯍꯣꯠꯅꯕ꯫ ꯅ ꯐꯣꯡꯗꯤ ꯐꯪꯇꯗꯨꯅ ꯊꯣꯛꯣꯡꯑꯣ꯫
ꯅ ꯊꯣꯡꯉꯤ ꯅꯠꯇ꯭ꯔꯣ꯫
ꯎꯝ
ꯃꯣꯏ ꯆꯕꯤ ꯑꯃꯥ ꯂꯥꯏꯔꯝꯅꯤ ꯑꯗꯣ ꯅꯣꯏ ꯂꯥꯏ ꯁꯣꯟꯕꯗꯤ ꯀꯑꯃꯥꯏ ꯁꯣꯜꯂꯤ꯫
ꯃꯣꯏꯒꯤ ꯈꯪꯗꯦ ꯑꯩꯈꯣꯏꯒꯤꯗꯤ ꯑꯗꯨꯝ ꯆꯥꯎꯕꯒꯨꯝꯕꯗꯣ꯫ ꯑꯍꯟ ꯏꯃꯨꯡꯒꯤ ꯑꯍꯟꯒꯨꯝꯕꯅ ꯑꯗꯨꯝ ꯍꯥꯏꯔꯒ ꯃꯃꯥ ꯃꯄꯥꯗꯪ ꯇꯧꯔꯒ ꯇꯧꯋꯤꯗꯅ
ꯑ
ꯑꯩꯈꯣꯏ ꯁꯦꯝꯐꯝ ꯊꯣꯛꯄ ꯁꯦꯝꯃꯒ ꯑꯗꯨꯝ ꯃꯣꯏ ꯍꯥꯏꯔꯛꯄꯁꯤꯡꯗꯣ ꯍꯥꯏꯔꯀꯥꯟꯗ ꯃꯥꯏ ꯈꯔ ꯍꯥꯏꯕꯒꯤ ꯈꯔ ꯂꯩꯕꯗꯣꯣ ꯂꯥꯏꯒꯤ ꯃꯔꯝ ꯍꯥꯏꯕꯗꯣ ꯑꯗꯨꯗ ꯑꯗꯨꯝ꯫ ꯌꯨꯝꯒꯤ ꯏꯃꯥ ꯕꯕꯥꯒꯨꯝꯕꯅ ꯑꯗꯨꯝ ꯍꯥꯏꯔꯒ ꯇꯧꯋꯦꯕ ꯑꯗꯨꯣ ꯃꯣꯏꯒꯤꯗꯤ꯫ ꯈ ꯈꯪꯅꯦ ꯃꯣꯏ ꯅꯨꯄꯥ ꯑꯍꯟ ꯑꯃ ꯌꯥꯎꯋꯦ ꯃꯣꯏꯗꯣ ꯀꯩꯅꯣ ꯈꯪꯗꯦ ꯑꯗꯨꯗꯨꯅ ꯃꯣꯏꯅ ꯇꯧꯔ ꯇꯧꯋꯦ꯫ ꯈꯔ ꯃꯈꯩꯗꯤ ꯈꯦꯅꯔꯦ ꯑꯩꯈꯣꯏꯗꯗꯤ ꯑꯗꯨꯃꯥꯏꯅ ꯃꯤ ꯑꯇꯣꯞꯄ ꯑꯗꯨꯃꯥꯏꯅ ꯍꯥꯏꯕꯗꯨ ꯇꯧꯈꯤꯗꯦꯕ ꯑꯉꯥꯡꯈꯩ ꯇꯧꯕ ꯃꯌꯥꯝꯗꯣ ꯌꯨꯝꯒꯤ ꯑꯍꯟꯅ ꯑꯗꯨꯝ ꯍꯥꯏꯔꯒ ꯍꯥꯏꯗꯤ ꯑ ꯈꯔ ꯋꯥꯔꯣꯜ ꯈꯔꯗꯤ ꯍꯥꯏꯕꯅꯦꯕ꯫ ꯀꯩ ꯀꯩꯣꯟ ꯑꯩ ꯆꯞ ꯆꯥꯕꯗꯤ ꯈꯪꯗ꯭ꯔꯦ ꯑꯗꯨꯗꯣ ꯍꯥꯏꯔꯒ ꯃꯃꯥꯅ ꯑꯗꯨꯝ ꯏꯜꯂ ꯇꯧꯏꯦ꯫
ꯅꯪꯗ ꯌꯥꯝꯉꯥꯏ ꯆꯠꯅꯕꯤ ꯑꯃ ꯂꯩ ꯍꯥꯏꯅꯤꯡꯉꯥꯏꯁꯨ꯫ ꯃꯣꯏ ꯃꯩꯇꯩ ꯃꯨꯞ ꯌꯥꯎꯕ ꯀꯥꯡꯕꯨꯁꯦ ꯃꯣꯏꯁꯨ ꯌꯥꯝ ꯂꯩꯉꯤ ꯇꯣꯉꯥꯟꯕ꯫
ꯂꯩꯕꯅꯦ ꯃꯣꯏꯗꯤ ꯈꯪꯗꯦ꯫ ꯌꯥꯝ ꯈꯪꯗꯦꯔꯣ ꯃꯥꯟꯅꯗꯦ ꯈꯔꯗꯤ꯫
ꯃꯣꯏꯁꯨꯦ ꯇꯣꯉꯥꯟꯕ ꯑꯃ ꯂꯩꯖꯕꯃꯦ ꯑꯗꯨꯝ
ꯑꯝ
ꯆꯥꯛ ꯌꯦꯟꯁꯥꯡ ꯑꯩꯗꯤ ꯉꯥ ꯊꯣꯡꯕꯅꯤ꯫ ꯍꯪꯁꯁꯅꯤ ꯈ ꯔꯥꯁꯒꯠꯇꯑꯣ꯫
ꯅꯪ ꯒ꯭ꯔꯥꯁ ꯀꯥꯞꯇꯣ ꯑꯝꯇꯗꯤ ꯆꯥꯗ꯭ꯔꯗꯤꯅꯦ ꯋꯥꯈꯜꯁꯦ ꯌꯥꯝ ꯅꯨꯡꯉꯥꯏꯔꯣꯏ꯫
ꯀ꯭ꯂꯥꯁ ꯀꯥꯐꯤ ꯇꯅꯤꯅꯤ ꯈꯜꯂꯤꯁꯤ꯫
ꯑꯗꯨꯣꯏꯗꯤ꯫ ꯉꯥꯁꯦ ꯌꯥꯝ ꯀꯟꯅ ꯄꯥꯝꯕ ꯑꯣꯏꯗꯤ ꯈꯔ ꯑꯍꯟ ꯑꯣꯏꯗ꯭ꯔꯤꯕ ꯅꯪ ꯑꯍꯟ ꯅꯪ ꯑꯍꯟ ꯑꯣꯏꯔꯛꯄ ꯑ ꯐꯧꯝ ꯒ꯭ꯔꯥꯁ ꯀꯥꯞ ꯆꯥꯅꯤꯡꯉꯩꯗꯣ ꯉꯥꯗꯣ ꯀꯥ ꯍꯦ ꯆꯥꯅꯤꯡꯕ ꯑꯣꯏꯗꯦꯕ ꯑꯩꯈꯣꯏ ꯏꯃꯥ ꯑꯣꯏꯁꯨ ꯑꯩꯈꯣꯏ ꯏꯄꯥ ꯑꯣꯏꯁꯨ ꯉꯥꯏꯔꯦ ꯉꯥ ꯌꯥꯎꯗ꯭ꯔꯗꯤ꯫ ꯆꯥꯛ ꯆꯥꯕꯗ ꯍꯥꯎꯇꯔꯦꯕ ꯃꯣꯏꯗꯣ ꯑꯇꯩ ꯁꯥ ꯉꯥꯁꯤꯡ ꯆꯥꯛꯀꯩꯁꯨ ꯑꯍꯦꯟꯕ ꯀꯩꯁꯨ ꯌꯥꯝ ꯀꯟꯅ ꯆꯥꯅꯤꯡꯕ ꯑꯣꯏꯗ꯭ꯔꯦ ꯑꯍꯟ ꯂꯁꯤꯂꯄꯦꯁ ꯈꯔ ꯑꯍꯟ
ꯉꯥꯁꯤꯅꯗꯤ ꯍꯥꯎꯅꯤ꯫
ꯉꯥ ꯍꯥꯎꯁꯨ ꯑꯩꯗꯤ ꯃꯔꯨ ꯌꯥꯝ ꯄꯟꯒꯟꯕꯅꯤꯅ ꯌꯥꯝ ꯀꯟꯅ ꯄꯥꯝꯕ ꯑꯣꯏꯗꯦ꯫ ꯉꯥꯗ ꯊꯣꯡꯕ ꯆꯥꯅꯤꯡꯉꯁꯨ ꯑꯇꯥꯎꯕ ꯊꯣꯡꯕ ꯑꯣꯏꯅ ꯆꯥꯅꯤꯡꯉꯦꯕ꯫ ꯑ ꯈꯪꯗꯦ꯫
ꯉ ꯉꯥ ꯇꯥꯎꯕꯨ ꯀꯩ ꯍꯥꯎꯋꯦ꯫
ꯍꯥꯎꯋꯦ꯫ ꯑꯩꯋꯥꯏꯗꯩ ꯌꯖꯨꯡꯒꯥ ꯆꯥꯛ ꯃꯔꯨ ꯑꯗꯨꯝ ꯄꯜꯂꯦꯕ꯫ ꯉꯥ ꯃꯔꯨ ꯄꯟꯕꯒꯤ꯫ ꯉꯥ ꯃꯔꯨ ꯑꯦꯛꯁꯔꯦꯒ ꯂꯧꯗꯅ꯫ ꯑꯗꯩ ꯉꯥ ꯃꯔꯨ ꯇꯨꯝꯅꯕꯩ ꯒꯨꯂꯤ ꯍꯤꯗꯥꯛꯀ ꯆꯥꯔꯤꯅꯦ‌ ꯑꯩ
ꯑꯦ ꯑꯩꯈꯣꯏꯔꯣꯝꯒꯤ ꯀꯩꯅꯣꯗ ꯏꯇꯩꯃ ꯑꯃ ꯉꯥ ꯃꯔꯨ ꯀꯩꯅꯣ ꯇꯧꯕꯩ ꯑꯣꯄꯔꯦꯁꯟ ꯇꯧꯔꯤꯅ‌ꯦꯍ‌ꯦ ꯑꯩꯈꯣꯏ ꯀꯩꯅꯣ ꯑꯣꯄꯔꯦꯁꯟ ꯇꯧꯗꯅ ꯅꯍꯟꯋꯥꯏ ꯉꯥ ꯃꯔꯨꯁꯦ ꯕꯦꯔꯥ ꯀꯕꯥ ꯖꯥꯠꯅꯦ
ꯀꯥꯕꯅꯦ ꯃꯥꯗꯣ ꯍꯥꯏꯗꯤ ꯁꯨꯝ ꯀꯨꯏꯅ ꯂꯩꯁꯟꯈ꯭ꯔꯒ ꯌꯥꯝ ꯐꯠꯇꯕ ꯑꯣꯜꯂꯦ ꯀꯥꯏꯅ ꯍꯥꯏꯕꯅꯦ ꯃꯥꯗꯣ ꯑꯩꯁꯨ ꯅꯍꯟꯋꯥꯏ ꯉꯥ ꯃꯔꯨ ꯌꯥꯝ ꯄꯟꯈ꯭ꯔꯕꯅꯦ ꯑꯗꯨ ꯇꯨꯝꯅꯕ ꯒꯨꯂꯤꯅꯤ ꯀꯥꯏꯅꯒ ꯌꯥꯝ ꯆꯥꯈꯤꯕꯅꯦ
ꯇꯨꯝꯕꯨ ꯇꯨꯝꯒꯤꯕ꯭ꯔꯣ
ꯍꯥꯥ
ꯇꯨꯝꯕꯨ ꯇꯨꯝꯒꯤꯕ꯭ꯔꯣ
ꯈꯪꯗꯦꯗ ꯑꯗꯨꯗꯤ ꯇꯨꯝꯕ꯭ꯔꯥ ꯇꯨꯝꯗꯕ꯭ꯔꯗꯤ ꯈꯪꯗꯦ ꯑꯗꯣ ꯑꯗꯨꯝ ꯄꯜꯂꯒ ꯂꯩꯔꯝꯕꯁꯤꯡꯗꯨꯗꯤ ꯐꯗꯤ ꯐꯒꯤꯕ
ꯅꯣꯏ ꯕꯦꯝꯃ ꯈ‌ꯣꯏ ꯀꯩꯅꯣ ꯉꯟꯇꯥꯅ ꯍꯟꯒꯔꯤꯗꯤ
ꯆꯥꯛ ꯃꯣꯏ ꯆꯥꯛꯎꯝꯕꯗꯣ ꯄꯨꯡ ꯇꯔꯥ ꯃꯃꯥꯡꯗ ꯎꯝꯃꯣ ꯍꯥꯏꯕꯅꯤꯅ ꯆꯥꯛ ꯇꯨ ꯉꯟꯇꯥꯥꯅ ꯆꯥꯛ ꯆꯥꯕ ꯇꯣꯛꯑꯦꯕ
ꯎꯝ
ꯃꯣꯏ ꯂꯩꯐꯝꯁꯨ ꯂꯩꯇꯦ ꯂꯩꯐꯝꯁꯨ ꯈꯪꯗꯦ ꯑꯗꯨꯗ ꯆꯥꯛ ꯆꯥꯕ ꯇꯣꯛꯄꯒ ꯑꯗꯨꯝ ꯑꯩꯈꯣꯏ ꯂꯣꯏꯁꯤꯜꯂꯒ ꯑꯗꯨꯝ ꯀꯣꯟ ꯐꯦꯡꯉꯦ ꯀꯣꯟ ꯐꯦꯡꯉꯒ ꯇꯨꯝꯃꯦ ꯇꯨꯝꯃ ꯇꯨꯝꯃꯒꯅꯤ ꯀꯩꯅꯣ ꯍꯟꯈ꯭ꯔꯤꯗꯣ ꯍꯥꯏꯗꯤ ꯆꯥꯛ ꯉꯟꯅ ꯆꯥꯕꯩꯅꯦꯕ ꯉꯟꯅ ꯍꯜꯂꯤꯗꯣ ꯑꯁ ꯑꯉꯥꯡ ꯑꯃ ꯃꯧꯅꯦꯅ ꯂꯩꯔꯝꯃꯦꯕꯀꯣ
ꯑ
ꯂꯩꯇꯔꯦꯍ‌ꯦ ꯑꯉꯥꯡ ꯃꯧꯗꯣ ꯌꯥꯝ ꯊꯤ ꯑꯉꯥꯡ ꯑꯩꯈꯣꯏ ꯕꯦꯝꯃꯥꯅꯕꯨ ꯍꯜꯂꯦ
ꯀ꯭ꯂꯥꯁ ꯀꯌꯥ ꯀ꯭ꯂꯥꯁ ꯅꯥꯏꯟ
ꯇꯦꯟ ꯊꯥꯗ꯭ꯔꯤꯕ꯭ꯔꯥ ꯈꯪꯗꯦ
ꯅꯨꯄꯥꯗꯨꯅ ꯀꯌꯥꯝ ꯑꯍꯟ ꯑꯣꯏꯔꯕ
ꯅꯨꯄꯥꯗꯨꯖꯨ ꯑꯉꯥꯡꯅꯤꯗ
ꯐꯖꯩꯌ‌ꯦ ꯃꯣꯏꯅ
ꯉꯁꯥꯏꯒꯤ ꯎꯝ ꯀꯩꯅꯣꯗꯣ ꯑꯥ ꯃꯃꯥꯟꯅꯕꯤ ꯑꯃ ꯑꯩꯅ ꯋꯥꯔꯤ ꯁꯥꯟꯅꯩ ꯍꯥꯏꯕꯗꯣ
ꯎꯝ
ꯑꯗꯨꯒꯤ ꯃꯅꯥꯎꯄꯥ ꯑꯗꯨꯗꯤ ꯌꯦꯡꯉꯣ ꯌꯥꯝꯊꯤ ꯑꯉꯥꯡ ꯃꯆꯦꯗꯨꯐꯥꯎꯗ ꯑꯩꯈꯣꯏꯅ ꯗꯃꯥ ꯑꯃ ꯍꯜꯂꯤꯅꯦꯕ ꯗꯥꯃ ꯑꯃ ꯍꯥꯏꯗꯤ ꯌꯥꯝ ꯀꯟꯅꯕꯨꯗꯤ ꯑꯣꯏꯔꯝꯃꯣꯏꯀꯣ ꯆꯍꯤ ꯑꯃ ꯑꯅꯤꯒꯤ ꯋꯥꯔꯤꯅꯤ ꯑꯗꯣ ꯃꯅꯥꯎꯄꯥꯗꯨꯗꯤ ꯌꯥꯝ ꯑꯉꯥꯡꯅꯦꯕ
ꯉꯟꯅꯥ ꯂꯨꯍꯣꯡꯕꯩ ꯑꯣꯏꯔꯝꯅꯤ
ꯑꯗꯨꯕꯨꯗꯤ ꯑꯣꯏ ꯑꯗꯨꯗ ꯃꯧꯅꯤ ꯀꯥꯏꯅ ꯇꯧꯔꯒ ꯇꯧꯔꯤꯗꯣ ꯑꯉꯥꯡ ꯃꯆꯥ ꯑꯉꯥꯡ ꯃꯆꯥ ꯑꯣꯏꯅ ꯂꯩꯕ ꯌꯥꯔꯤꯕꯗꯣ ꯃꯧꯅꯦ ꯁꯥꯗꯅ ꯊꯕꯛꯀ ꯇꯧꯗꯅ ꯇꯧꯍꯩꯗꯣ ꯑꯗꯣ ꯃꯁꯛꯇꯣ ꯌꯦꯡꯕꯗ ꯑꯗꯨꯝ ꯑꯉꯥꯡ ꯑꯗꯨꯝ ꯃꯥꯜꯂꯦꯕ ꯅꯨꯡꯉꯥꯏ ꯇꯕ ꯐꯥꯎꯕ
ꯎꯝ
ꯄꯩꯁꯥꯒ ꯌꯥꯝ ꯄꯥꯏꯔꯗꯤ ꯌꯥꯝ ꯇꯧꯕꯤꯅꯤꯡꯉꯤꯗ ꯑꯉꯥꯡ ꯕ‌ꯤꯠꯇ ꯂꯩꯍꯧꯔꯤ ꯃꯌꯥꯝꯗ‌ꯣ ꯂꯩꯇꯕꯩ ꯇꯧꯕꯩ ꯋꯥꯅꯤ
ꯑꯋꯥ ꯂꯩꯒ
ꯀꯩ ꯏꯇꯃꯤꯅꯤ ꯂꯩ
ꯀꯩꯝ ꯇꯧꯗꯣꯏꯏ ꯑꯩ ꯇꯨꯝꯗꯅꯕ ꯁꯤꯔꯒꯠꯇ
ꯑꯩꯗꯤ ꯅꯪ ꯅꯨꯡꯗꯥꯡꯗꯨꯗꯤ ꯇꯨꯝꯃꯝꯒꯗ꯭ꯔꯅ ꯈꯟꯕ ꯉꯟꯅ ꯍꯧꯒꯂꯤꯔꯅ ꯑꯗꯣ ꯑꯩꯅ ꯉꯔꯥꯡ ꯊꯝꯃꯒꯦꯒ ꯍꯥꯏꯈꯤꯕꯗꯣ ꯅꯪ ꯀꯩꯁꯨ ꯇꯨꯝꯃꯣꯏ ꯀꯩꯁꯨ ꯈꯪꯉꯦ ꯑꯩꯁꯨ ꯇꯨꯝꯕꯕꯨꯗꯤ ꯌꯥꯕꯗꯤ ꯌꯥꯗꯦ ꯄꯨꯡ ꯑꯅꯤꯃꯨꯛ ꯇꯥꯗꯣꯔꯦ ꯇꯨꯝꯅ ꯑꯗꯣ ꯅꯪꯅ ꯑꯃꯨꯛ ꯃꯔꯤ ꯃꯈꯥꯏꯗ ꯑꯃꯨꯛ ꯍꯧꯗꯣꯔꯦ
ꯐꯔꯦ ꯐꯔꯦ ꯊꯝꯃꯣ ꯊꯝꯃꯣ ꯑꯃꯨꯛꯀ ꯇꯧꯔꯣ ꯎꯝ
ꯎꯝ